ꯑ ꯇꯥꯕ꯭ꯔꯣ
ꯇꯥꯏ
ꯀꯩꯗꯧꯔꯤꯒꯦ
ꯁꯨꯝ ꯂꯩꯔꯝꯝꯕꯅꯤ ꯆꯥꯛ ꯇꯣꯛꯄꯒꯤ
ꯀꯔꯝ ꯀꯔꯝ ꯄꯥꯜꯂꯤꯒꯦꯅꯦ ꯅꯪꯕꯣ
ꯀꯩꯗꯧꯔꯝꯃꯤꯅꯣ
ꯂꯩꯔꯝꯃꯤꯌꯦ ꯀꯩ ꯀꯩ ꯆꯥꯔꯦ ꯀꯩꯀꯩ ꯍꯣꯠꯅꯔꯤꯒꯦ ꯍꯧꯖꯤꯛꯄꯣ
ꯀꯔꯤꯝꯇ ꯇꯧꯗꯦꯗ ꯆꯥꯛꯇꯣꯄꯒꯤ ꯁꯨꯝ ꯐꯝꯃꯨꯡꯗ ꯄꯣꯊꯥꯔꯝꯃꯅꯤ
ꯎꯝ ꯀꯩ ꯃꯊꯦꯜ ꯆꯥꯔꯕ
ꯍꯋꯥꯏ ꯊꯣꯡꯕ ꯆꯥꯏ
ꯀꯅꯥꯅ ꯊꯣꯡꯒꯦ
ꯑꯗꯨꯝ ꯑꯩꯅ ꯑꯗꯨꯝ ꯊꯣꯡꯉꯦ ꯅꯪꯗꯤ ꯀꯩ ꯃꯊꯦꯜ ꯆꯥꯒꯦ
ꯑꯩꯗꯤ ꯉꯥ ꯆꯥꯏ ꯉꯁꯤ
ꯉꯥ ꯊꯣꯡꯉꯕ
ꯑꯩꯅ ꯑꯗꯨꯝ ꯊꯣꯡꯉꯦꯗ ꯊꯣꯡꯕꯤꯅꯅꯕ ꯂꯩꯇꯦ
ꯀꯥꯏꯗꯒꯤ ꯉꯥ
ꯑꯩꯈꯣꯏ ꯃꯥꯅ ꯂꯩꯔꯛꯑꯦꯅ ꯕꯖꯥꯔꯗꯩ ꯂꯩꯔꯛꯑꯦꯅ
ꯎꯝ ꯉꯥ ꯊꯣꯡꯕꯁꯦ ꯀꯃꯥꯏ ꯀꯃꯥꯏꯅ ꯊꯣꯡꯒꯦ
ꯈꯪꯁꯤꯗ ꯄꯥꯡꯅ ꯁꯥꯟꯅꯕ ꯍꯩꯇꯦ ꯑꯩꯈꯣꯏꯗꯤ ꯀꯩꯅꯣ ꯇꯧꯔꯒ ꯊꯣꯡꯕꯗ ꯊꯣꯡꯉꯦ ꯁꯣꯛ ꯇꯧꯔꯒ ꯇꯤꯜꯍꯧ ꯆꯅꯝ ꯍꯥꯞꯆꯜꯂꯒ ꯁꯣꯛ ꯇꯧꯔꯒ ꯃꯆꯨꯒ ꯂꯣꯏ ꯊꯥꯛꯆꯜꯂꯒ ꯊꯣꯡꯕꯗꯣ ꯑꯗꯨꯃꯥꯏꯅ ꯊꯣꯡꯉꯤ
ꯉꯥ ꯊꯣꯡꯕꯒ ꯍꯋꯥꯏ ꯊꯣꯡꯕꯒꯁꯤꯕꯨ ꯀꯅꯥꯅꯟꯅ ꯀꯨꯏꯅꯁꯤ ꯆꯪꯕꯖꯥꯠꯅꯣ
ꯉꯥ ꯊꯣꯡꯕꯅ ꯍꯦꯟꯅ ꯆꯪꯅꯤ ꯀꯩꯅꯣ ꯑꯗꯨꯗꯤ ꯍꯋꯥꯏꯒꯤꯗꯤ ꯀꯔꯤ ꯇꯧꯅꯤꯡꯉꯥꯏꯕꯨ ꯂꯩꯔꯤꯒꯦ ꯀꯥꯝꯊꯣꯛꯑꯅꯤ ꯀꯨꯀꯔꯗ ꯑꯗꯒꯤ ꯀꯔꯤ ꯃꯥꯏꯁꯨ ꯁꯣꯛ ꯇꯧꯗꯣꯏꯅꯤ ꯆꯞ ꯃꯥꯟꯅꯩ ꯀꯩꯅꯣ ꯅꯪꯕꯨ
ꯀꯔꯤ
ꯅꯪꯕꯨ ꯍꯧꯖꯤꯛꯀꯥꯟ ꯑꯦꯛꯖꯥꯝꯒ ꯊꯥꯗꯅ ꯈꯣꯠꯇꯅ ꯌꯥꯝ ꯇꯧꯗꯥꯏꯅꯦ
ꯑꯦꯛꯖꯥꯝꯁꯦ ꯁꯨꯝ ꯊꯥꯔꯤ
ꯀꯩ ꯀꯩ ꯊꯥꯔꯤꯅꯣ ꯀꯃꯥꯏ ꯇꯣꯏꯅꯣ
ꯑꯦꯛꯖꯥꯝ ꯃꯆꯥ ꯃꯆꯥ ꯁꯨꯝ ꯊꯕꯛ ꯑꯣꯏꯕ ꯑꯃꯝ ꯊꯥꯔꯤ ꯑꯗꯣ ꯎ ꯍꯋꯥꯏ ꯊꯣꯡꯕꯁꯦ
ꯎꯝ
ꯍꯋꯥꯏꯗꯨꯁꯨ ꯃꯈꯜ ꯃꯌꯥꯝ ꯂꯩꯗꯅ
ꯑꯝ
ꯍꯋꯥꯏ ꯀꯥꯡꯇꯛ ꯃꯨꯛꯁꯣꯔꯤ ꯆꯅꯥ ꯂꯩꯗꯅ
ꯑꯝ
ꯃꯁꯤ ꯊꯣꯡꯕꯒꯤ ꯈꯨꯗꯤꯡ ꯂꯣꯏꯅ ꯃꯥꯟꯅꯕ꯭ꯔꯥ ꯃꯥꯟꯅꯗꯕ꯭ꯔꯥ ꯑꯝꯇ ꯃꯥꯟꯅꯕ꯭ꯔꯥ ꯃꯥꯟꯅꯗꯕ꯭ꯔꯥ ꯊꯣꯡꯕꯒꯤ ꯃꯑꯣꯡꯁꯦ
ꯑꯗꯨꯗꯤ ꯆꯞ ꯆꯥꯕꯤꯗꯤ ꯈꯪꯗꯦ ꯑꯩꯈꯣꯏ ꯁ꯭ꯋꯥꯏꯗ ꯊꯣꯡꯅꯩꯁꯤꯗꯤ ꯄꯨꯂꯞ ꯄꯨꯟꯁꯤꯜꯂꯒ ꯊꯣꯡꯕꯁꯨ ꯌꯥꯎꯋꯦꯕꯀꯣ
ꯑꯝ
ꯍꯥꯏꯗꯤ ꯃꯨꯛꯁꯣꯔꯤꯒ ꯍꯋꯥꯏ ꯀꯥꯡꯇꯛꯀ ꯄꯨꯜꯂꯞ ꯄꯨꯟꯁꯤꯜꯂꯒ ꯑꯗꯨꯝ ꯊꯣꯡꯕ ꯑꯗꯒꯤ ꯈꯪꯗꯦ ꯃꯖꯜꯕꯨ ꯁꯨꯔꯗꯤ ꯑꯗꯨꯝ ꯏꯍꯥꯎꯗ-ꯍꯥꯎꯔꯦ ꯀꯃꯥꯏꯒꯅꯣ ꯇꯧꯕꯃꯒꯤ
ꯑꯥ ꯗꯣ ꯍꯋꯥꯏ ꯊꯣꯡꯕꯁꯦ ꯑꯩꯈꯣꯏꯅ ꯊꯣꯡꯕꯀꯥꯟꯗꯗꯤ ꯃꯅ ꯊꯣꯡꯉꯦ ꯏꯗꯤ ꯍꯋꯥꯏ ꯀꯇꯛ ꯊꯣꯡꯒꯦ ꯍꯥꯏꯔꯒꯅ ꯑꯍꯥꯟꯕꯗ ꯂꯣꯏꯅ ꯀꯥꯡꯇꯛꯁꯦ ꯍꯥꯟꯅ ꯍꯥꯏꯗꯤ ꯐꯠꯇꯕ ꯌꯥꯎꯕ꯭ꯔꯥ ꯐꯣꯠꯇꯕ ꯌꯥꯎꯕ꯭ꯔꯥ ꯍꯥꯟꯅ ꯈꯟꯗꯣꯛꯑꯅꯦꯕ ꯍꯥꯏꯗꯤ ꯅꯨꯡ ꯌꯥꯎꯕ꯭ꯔꯥ ꯈꯣꯠꯄ꯭ꯔꯥ ꯍꯥꯏꯅ ꯈꯟꯗꯣꯛꯑꯅꯤ ꯑꯗꯨ ꯈꯟꯗꯣꯛꯑ ꯃꯇꯨꯡꯗ ꯑꯃꯨꯛ ꯏꯁꯤꯡꯗ ꯆꯥꯝꯊꯣꯛ ꯊꯣꯑꯅꯦꯕ
ꯎꯝ-ꯎꯝ
ꯗꯤ ꯆꯥꯝꯊꯣꯛ ꯃꯇꯨꯡꯗ ꯑꯃꯨꯛ ꯀꯩꯅꯣ ꯇꯧꯔꯅꯤ ꯇꯤꯜꯍꯧ ꯆꯅꯝ ꯑꯗꯒꯤ ꯁꯤꯡ ꯑꯗꯒꯤꯗꯤ ꯃꯥꯒꯤ ꯂꯩꯕ ꯖꯤꯔꯥ ꯃꯆꯜ ꯑꯩꯈꯣꯏꯅ ꯁꯦꯟꯅꯒꯗꯕ ꯄꯣꯠꯆꯩ ꯁꯤꯡꯗꯣ ꯂꯣꯏꯅ ꯍꯥꯟꯅ ꯁꯦꯝꯃꯒ ꯊꯝꯃꯅꯦꯕ ꯑꯗꯒꯤ ꯑꯍꯥꯟꯕꯗ ꯑꯩꯈꯣꯏꯅ ꯍꯋꯥꯏꯗꯣ ꯍꯥꯟꯅ ꯀꯥꯝꯊꯣꯛꯑꯅꯦꯕ ꯁꯣꯛ ꯇꯧꯊꯣꯛꯑꯅꯦꯕ ꯑꯗꯒꯤꯗꯤ ꯑꯩꯈꯣꯏꯅ ꯑꯩꯈꯣꯏꯅ ꯍꯥꯞꯅꯤꯡꯕ ꯆꯥꯡ ꯊꯥꯎ ꯇꯤꯜꯍꯧ ꯆꯅꯝ ꯉꯧꯔꯕ ꯃꯇꯨꯡꯗ ꯇꯤꯜꯍꯧ ꯆꯟꯝ ꯀꯩꯀꯥꯗꯣ ꯍꯥꯟꯅ ꯉꯧꯔꯅꯦꯕ ꯑꯗꯨꯒ ꯍꯋꯥꯏ ꯉꯁꯥꯏꯒꯤ ꯀꯥꯝꯊꯣꯛꯈꯤꯕꯗꯣ ꯑꯗꯨꯗꯣ ꯍꯥꯞꯆꯤꯜꯂꯒ ꯑꯃꯨꯛ ꯉꯥꯇꯪ ꯁꯧꯍꯜꯂꯒ ꯑꯗꯨꯃꯥꯏꯅ ꯇꯧꯋꯦ ꯉꯥꯊꯣꯡꯕꯗꯤ ꯀꯃꯥꯏꯅ ꯇꯧꯒꯦ
ꯑꯩꯈꯣꯏꯅ ꯉꯥ ꯊꯣꯡꯕꯁꯤꯅ ꯑꯃꯨꯛ ꯉꯥ ꯀꯩꯀꯥꯗꯣ ꯀꯩꯅꯣ ꯇꯧꯔꯅꯦꯕ ꯑꯥ---ꯑꯥꯗꯒꯤ ꯍꯥꯏꯗꯤ ꯑꯁꯦꯝꯃꯟ ꯑꯣꯏꯅ ꯂꯧꯔꯒꯅ ꯁꯦꯝꯕꯤ ꯑꯗꯨ ꯁꯦꯝꯃꯔꯣꯏ ꯁꯦꯝꯗꯕꯤ ꯄꯨꯂꯞ ꯃꯄꯨꯝ ꯂꯧꯕ ꯑꯗꯨ ꯂꯧꯔꯑꯒꯅ ꯁꯦꯝꯃꯅꯦꯕ
ꯎꯝ
ꯑꯗꯨꯗꯨꯒ ꯇꯤꯜꯍꯧ ꯆꯅꯝ ꯑꯗꯒꯤ ꯁꯤꯡ ꯑꯗꯒꯤ ꯖꯤꯔꯥ ꯃꯔꯨ ꯃꯔꯥꯡ ꯑꯗꯒꯤ ꯈꯥꯃꯦꯟ ꯑꯁꯤꯟꯕꯤꯒ ꯍꯥꯞꯄꯅꯤ ꯑꯗꯨꯒ ꯍꯥꯟꯅ ꯐꯖꯅ ꯉꯧꯔꯦ ꯑꯗꯨ ꯉꯧꯔ ꯒ ꯃꯍꯤꯃꯨꯛ ꯍꯥꯞꯄꯅꯤ ꯃꯍꯤ ꯍꯥꯞꯄꯀꯥꯟꯁꯤꯗ ꯑꯩꯈꯣꯏꯅ ꯑ ꯁꯧꯍꯜꯂꯅꯦꯕ ꯑꯗꯨ ꯁꯧꯍꯟ ꯀꯥꯟꯁꯤꯗ ꯑꯩꯈꯣꯏꯅ ꯍꯋꯥꯏ ꯊꯔꯥꯛꯀꯨꯝꯕ ꯍꯥꯏꯗꯤ ꯍꯥꯎꯅꯕ ꯍꯥꯏꯇꯥꯔꯦꯅꯦꯀꯣ ꯑꯗꯨꯨꯒꯨꯝ ꯍꯥꯞꯀꯦ ꯈꯜꯂꯒꯅ ꯑꯗꯨꯝ ꯀꯩꯅꯣ ꯁꯧꯕꯀꯥꯟꯗꯨꯗ ꯍꯥꯞꯆꯤꯜꯂꯅꯤ ꯉꯥ ꯍꯥꯞꯆꯤꯜꯂꯅꯤ ꯑꯗꯨ ꯀ--ꯃꯣꯏꯗꯤ ꯑꯣꯠꯄ-ꯑꯣꯠꯄꯁꯦ ꯑꯣꯠꯄꯁꯦ ꯁꯨꯡꯌꯥ-ꯌꯥ ꯗꯦꯕ ꯍꯥꯏꯗꯤ ꯎꯝ ꯉꯥꯅꯤꯅ ꯎꯝ ꯃꯥ ꯀꯩ-ꯀꯩꯅꯣꯗꯣ ꯃꯇꯣꯡꯘꯣ ꯍꯦꯛꯇ ꯀꯥꯏꯌꯦꯕ
ꯑꯝ
ꯑꯗꯨꯗꯨꯅ ꯑꯗꯨꯃꯥꯏꯅ ꯀꯩꯅꯣ ꯇꯧꯔꯅꯤ ꯍꯥꯏꯗꯤ ꯑꯥ ꯈꯥꯡꯗꯣ ꯄꯥꯏꯔꯒ ꯑꯣꯠ ꯑꯣꯟꯕꯤꯕꯅꯤ ꯈꯪꯗꯦ ꯑꯗꯨꯗꯨꯒ ꯑꯣꯠ ꯇꯥꯔꯒꯁꯨ ꯑꯩꯈꯣꯏꯒꯤ ꯑꯥ ꯌꯥꯝ ꯇꯣꯏ ꯇꯣꯏ ꯑꯣꯠꯄꯤꯗꯕ ꯍꯥꯏꯇꯥꯔꯦ
ꯎꯝ
ꯑꯗꯨꯃꯥꯏꯅ ꯇꯧꯔꯒ ꯊꯣꯡꯉꯦ ꯑꯩꯈꯣꯏꯒꯤꯅ ꯑꯃꯨꯛ ꯑꯗꯨ ꯃꯈꯟ ꯃꯈꯟ ꯂꯩꯕꯅꯤꯅ ꯉꯥ ꯊꯣꯡꯕꯁꯦ ꯑꯩꯈꯣꯏꯅ ꯀꯩꯅꯣ ꯇꯧꯕꯩꯅꯦꯕ ꯑꯥ ꯁꯨꯝ ꯍꯩꯇꯕꯒꯤ ꯑꯗꯨꯃꯥꯏꯅ ꯏꯁꯤꯡ ꯀꯩꯀꯥ ꯍꯥꯟꯅ ꯁꯧꯍꯜꯂꯒ ꯊꯣꯡꯕꯩ ꯊꯣꯡꯕꯅꯦꯕ ꯑꯗꯒꯤ ꯄꯨꯂꯞ ꯍꯥꯏꯗꯤ ꯌꯦꯟ ꯊꯣꯡꯕꯒꯤ ꯇꯥꯏꯞꯇ ꯑꯗꯨꯝ ꯇꯤꯜꯍꯧ ꯆꯅꯝꯗ ꯉꯧꯔꯒ ꯀꯩꯅꯣ ꯍꯥꯞꯆꯜꯂꯒ ꯑꯗꯨꯝ ꯊꯣꯡꯕꯁꯨ ꯑꯗꯨꯝ ꯂꯩꯌꯦꯕꯀꯣ
ꯎꯝ
ꯑꯗꯨ ꯃꯤ ꯃꯤꯒꯤꯅꯤ ꯍꯥꯏꯇꯥꯔꯦ ꯁꯤꯗꯤ ꯑꯩꯈꯣꯏ ꯍꯩꯖ ꯍꯩꯖꯕꯒꯤ ꯃꯈꯥ ꯄꯣꯜꯂꯦ
ꯉꯥꯁꯤꯕꯨ ꯉꯥ ꯃꯈꯜ ꯀꯌꯥꯃꯨꯛ ꯍꯥꯏꯗꯤ ꯉꯥ ꯉꯥꯁꯦ ꯀꯔꯝꯕ ꯉꯥꯅ ꯏꯍꯥꯎ ꯍꯧꯒꯦ ꯍꯥꯏꯗꯤ ꯀꯗꯥꯏꯗꯒꯤ ꯐꯥꯕ ꯉꯥꯅ ꯍꯥꯎꯒꯦ ꯈꯣꯠꯄꯅꯣꯗꯣ ꯑꯝꯇ ꯍꯥꯏꯔꯝꯃꯨ
ꯑꯥꯁ ꯑꯁꯦꯡꯕꯩꯗꯤ ꯑꯩꯈꯣꯏꯅ ꯁꯨꯝ ꯍꯥꯏꯗꯤ ꯄꯥꯠꯀꯨꯝꯕꯗꯒꯤ ꯐꯥꯕ ꯉꯥꯁꯤꯗꯤ ꯍꯥꯎꯇꯦꯕꯀꯣ ꯁꯨꯝ ꯆꯥꯕ ꯑꯩꯈꯣꯏꯅ ꯆꯥꯕ ꯀꯥꯟꯗ ꯍꯥꯏꯇꯥꯔꯦꯅꯦ ꯑꯗꯣ ꯇꯨꯔꯦꯟꯗꯒꯤ ꯐꯥꯕ ꯉꯥꯁꯤꯗꯤ ꯁꯤꯃꯥꯗꯤ ꯐꯖꯅ ꯍꯥꯎꯔꯦꯍꯦ ꯑꯗꯨ ꯍꯥꯏꯔꯨꯔꯒ ꯑꯩꯈꯣꯏ ꯑꯩꯈꯣꯏ ꯇꯨꯔꯦꯟꯗꯒꯤ ꯑꯃꯨꯛꯃꯨꯛ ꯐꯥꯏꯌꯦ ꯑꯩꯈꯣꯏ ꯕꯕꯥ ꯍꯣꯏꯅ ꯇꯧꯔꯒ ꯑꯃꯨꯛꯃꯨꯛ ꯂꯥꯡ ꯊꯥꯛꯑꯒ
ꯎꯝ
ꯑꯗꯨꯀꯥꯟꯗꯗꯤ ꯉꯥ ꯑꯆꯧ ꯑꯆꯧꯕ ꯌꯥꯝ ꯐꯥꯏꯌꯦꯕ ꯇꯨꯔꯦꯟꯗꯤ ꯐꯥꯕ ꯉꯥꯁꯦ ꯑꯗ ꯃꯃꯟ ꯃꯃꯜ ꯃꯃꯜ ꯃꯥꯃꯟꯖꯨ ꯑꯗꯨ ꯃꯥꯟꯅꯗꯦꯕ ꯑꯥ ꯑꯩꯈꯣꯏꯒꯤ ꯀꯩꯅꯣꯗꯒꯤ ꯐꯥꯝꯗꯒꯤ ꯐꯥꯔꯒ ꯌꯣꯟꯕ ꯉꯥꯁꯤꯒ ꯀꯩꯅꯣꯗꯒꯤ ꯇꯨꯔꯦꯟꯗꯒꯤ ꯐꯥꯕ ꯉꯥꯁꯤꯒ ꯑꯗꯒꯤ ꯉꯥꯁꯦꯞꯀꯨꯝꯕꯕꯁꯤꯅꯦ ꯇꯨꯔꯦꯟꯗꯗꯤ ꯉꯥ ꯉꯥꯁꯦꯞ ꯉꯥꯁꯦꯞꯀꯨꯝꯕꯁꯦ
ꯑꯥ
ꯁꯤꯒꯨꯝꯕꯒꯤ ꯐꯥꯕ ꯌꯥꯝ ꯍꯩꯕ ꯃꯤ ꯂꯩꯕ ꯀꯩꯅꯣ ꯇꯨꯔꯦꯟꯗ ꯂꯨꯞꯄꯒ ꯃꯥꯏ ꯃꯀꯣꯟꯗꯒꯤ ꯆꯤꯡꯊꯣꯔꯛꯄꯒ ꯑꯥꯁ ꯑꯗꯨꯗꯤ ꯐꯖ ꯐꯖꯅ ꯐꯥꯅꯩꯌꯦ
ꯉꯥꯁꯦ ꯑꯌꯥꯝꯕꯅ ꯇꯨꯔꯦꯟꯁꯦ ꯀꯔꯤ ꯉꯥ ꯑꯣꯏꯅ ꯑꯌꯥꯝꯕ ꯂꯩꯅꯒꯗꯣꯏꯖꯤꯕꯣ
ꯑꯥꯥ ꯉꯄꯥꯏꯒꯨꯝꯕ ꯑꯗꯒꯤ ꯄꯨꯛꯂꯥꯎꯕꯤꯁꯨ ꯂꯩ ꯑꯗꯒꯤ ꯀꯃꯟ ꯑꯗꯨꯃꯥ ꯑꯗꯨꯃꯥꯏꯅ ꯈꯔ ꯂꯩꯕꯅꯦ ꯆꯥꯎꯔꯥꯛꯄꯗꯤ ꯈꯪꯗꯦ ꯑꯩꯁꯨ
ꯑꯗꯨꯝ ꯉꯖꯦ ꯐꯥꯅꯤꯡꯕ ꯃꯇꯝꯗ ꯐꯥꯕ ꯐꯪꯕ꯭ꯔꯥ ꯅꯠꯇ꯭ꯔꯒ ꯑꯗꯨꯝ ꯀꯃꯥꯏꯅ ꯀꯔꯝꯕ ꯃꯇꯝꯗꯅ ꯑꯌꯥꯝꯕ ꯐꯥꯏ ꯉꯥꯖꯦ
ꯎꯝ ꯇꯨꯔꯦꯟꯒꯤ ꯉꯥ ꯐꯥꯕꯒꯤ ꯃꯇꯝ ꯑꯃꯗꯤ ꯂꯩꯌꯦꯕꯀꯣ
ꯎꯝ꯫
ꯑꯥ ꯃꯌꯥꯝꯅ ꯍꯥꯏꯗꯤ ꯐꯥꯅꯕ ꯍꯥꯏꯇꯥꯔꯦꯅꯦ ꯑꯗꯨꯕꯨ ꯍꯥꯏꯗꯤ ꯑ ꯑꯗꯨꯀꯥꯟꯗꯨꯅ ꯍꯦꯟꯅ ꯐꯥꯅꯕ ꯍꯥꯏꯇꯥꯥꯔꯦꯅꯦ ꯑꯗꯨꯒ ꯃꯥꯒꯤ ꯀꯩꯅꯣꯗꯤ ꯂꯩꯇꯦ ꯍꯥꯏꯗꯤ ꯐꯥꯅꯤꯡꯀꯥꯟꯗ ꯑꯗꯨꯝ ꯐꯥꯏꯌꯦꯕ ꯉꯥꯗꯤ ꯑꯗꯨꯒ ꯃꯌꯥꯝꯅ ꯈꯋꯥꯏ ꯐꯥꯅꯩꯖꯦ ꯑꯩꯈꯣꯏꯒꯤ ꯀꯥꯂꯦꯟ ꯆꯪꯉꯛꯄ ꯑꯩꯈꯣꯏꯒꯤ ꯂꯥꯏ ꯍꯔꯥꯎ ꯃꯇꯝꯖꯦ
ꯑꯝ꯫
ꯁꯤꯒꯨꯝ ꯀꯥꯟꯁꯤꯗ ꯉꯥ ꯌꯥꯝ ꯐꯥꯅꯩꯑꯕ ꯇꯨꯔꯦꯟꯗ ꯏꯟ ꯆꯤꯡꯉꯒ ꯑꯗꯩ ꯑꯩꯈꯣꯏꯕꯣꯛꯁꯨ ꯑꯗꯨꯝ ꯃꯥꯁꯨ ꯏꯟ ꯊꯥꯔꯒ ꯑꯗꯨꯝ ꯉꯥ ꯐꯥꯏꯌꯦꯕ꯫ ꯉꯅꯥꯟ ꯉꯅꯥꯟ ꯈꯪꯉꯤꯗꯅ
ꯑꯥ ꯈꯪꯉꯦ꯫
ꯉꯅꯥꯟꯗꯣ ꯎꯝ ꯊꯥꯏꯅ ꯑꯈꯣꯏ ꯏꯕꯣꯛꯅ ꯏꯟꯗ ꯀꯦꯖꯤ ꯇꯔꯥꯒ ꯇꯔꯦꯠ ꯑꯩ ꯅꯠꯇꯦ ꯀꯦꯖꯤ ꯇꯔꯥꯒ ꯃꯥꯊꯣꯏ ꯇꯔꯥꯅꯤꯊꯣꯏꯃꯨꯛ ꯑꯗꯨꯃꯥꯏꯅ ꯇꯥꯕ ꯑꯃ ꯐꯥꯒꯔꯦ꯫ ꯆꯥꯎꯔꯦꯍꯦ ꯑꯗꯨꯗꯤ ꯑꯗꯨ ꯉꯅꯥꯟꯖꯦ ꯍꯥꯎꯖꯨ ꯍꯥꯎꯋꯦꯕ ꯁꯤ ꯉꯥꯁꯦ ꯑꯗꯨꯒ ꯑꯩꯈꯣꯏꯒꯤ ꯏꯁꯤꯡ ꯃꯅꯨꯡꯗꯗꯤ ꯃꯣꯏꯖꯦ ꯌꯥꯝ ꯀꯜꯂꯦꯕ ꯉꯥꯖꯦ꯫ ꯃꯁꯥ ꯌꯥꯝ ꯀꯜꯂꯦꯕ ꯃꯗꯤ ꯃꯨꯛꯅꯕ ꯉꯝꯗꯦꯕ꯫ ꯑꯗꯨꯒ ꯏꯟꯒꯨꯝꯕꯗ ꯑꯩꯈꯣꯏꯒꯤ ꯐꯥꯔꯒ ꯆꯤꯡꯈꯠꯂꯛꯑꯀꯥꯟꯗꯗꯤ ꯉꯥꯖꯦ ꯁꯨꯡꯂꯦꯡ ꯂꯦꯡꯗꯦꯕ꯫ ꯑꯗꯨꯝ ꯌꯥꯝ ꯌꯥꯝ ꯂꯥꯏꯅ ꯐꯥꯕ ꯉꯝꯃꯦꯕ ꯁꯤ ꯉꯥ ꯈꯨꯐꯥꯁꯦ꯫
ꯑꯣ ꯍꯥꯏꯗꯤ ꯉꯥꯅꯥꯟꯁꯦ ꯑꯌꯥꯝꯕ ꯍꯣꯏ ꯇꯨꯔꯦꯜꯁꯦ ꯑꯀꯛꯅꯕ ꯈꯔꯗꯤ ꯂꯩ ꯃꯥꯜꯂꯦꯀꯣ ꯑꯌꯥꯝꯕꯅ ꯑꯩꯈꯣꯏꯔꯣꯝꯒꯤ ꯇꯨꯔꯦꯜꯗꯖꯨ ꯂꯩ ꯑꯗꯨꯒ ꯑꯇꯣꯄ ꯂꯩꯇꯕ ꯇꯨꯔꯦꯜꯖꯨ ꯂꯩ ꯃꯥꯜꯂꯦ ꯑꯗꯣ ꯍꯥꯏꯗꯤ ꯉꯥꯅꯥꯟ ꯑꯩꯅ ꯍꯪꯅꯤꯡꯉꯤꯅ ꯑꯃꯨꯛ ꯉꯥꯅꯥꯟꯒꯨꯝꯕꯖꯦ ꯍꯥꯗꯤ ꯃꯥꯖꯤ ꯀꯦꯖꯤ ꯀꯌꯥ ꯈ꯭ꯋꯥꯏ ꯆꯥꯎꯕꯗ ꯀꯦꯖꯤ ꯀꯌꯥꯃꯨꯛ ꯇꯥꯏ ꯀꯌꯥꯝ ꯌꯥꯝ ꯂꯨꯝꯃꯤ ꯑꯗꯨ ꯍꯪꯅꯤꯡꯉꯤ꯫
ꯑꯗꯨꯗꯤ ꯍꯥꯏꯕ ꯉꯝꯗꯦ ꯍꯥꯏꯗꯤ ꯍꯥꯏꯕ ꯉꯝꯗꯦ ꯍꯥꯏꯗꯤ ꯑꯗꯨꯝ ꯀꯦꯖꯤ ꯇꯔꯥꯇꯔꯦꯠ ꯇꯔꯥꯅꯤꯄꯜ ꯇꯥꯕ ꯑꯗꯨꯝ ꯐꯥꯕ ꯌꯥꯎꯅꯩꯌꯦꯕꯀꯣ ꯍꯥꯏꯗꯤ ꯀꯌꯥ ꯑꯈꯣꯏꯅ ꯍꯥꯏꯗꯤ ꯇꯨꯔꯦꯟꯗꯨꯗ ꯀꯌꯥꯝ ꯆꯥꯎꯕ ꯉꯥ ꯂꯩꯔꯝꯗꯣꯏꯅꯣ ꯍꯥꯏꯕꯗꯤ ꯈꯪꯕ ꯉꯝꯗꯦꯕ ꯑꯩꯈꯣꯏꯅ꯫
ꯎꯝ꯫
ꯑꯗꯨꯝ ꯃꯌꯥꯝꯅ ꯆꯥꯛꯆꯠꯇ ꯐꯥꯅꯩꯁꯦ ꯇꯔꯥꯗꯤ ꯂꯣꯏ ꯍꯦꯜꯂꯦꯕ꯫
ꯑꯣ꯫
ꯆꯥꯎꯔꯦꯕ ꯐꯖꯔꯦꯕ꯫
ꯎꯝ꯫ ꯎꯝ ꯉꯥ ꯉꯟꯥꯟ ꯑꯆꯧꯕ ꯑꯃ ꯐꯥꯔꯗꯤ ꯍꯥꯏꯗꯤ ꯂꯩꯀꯥꯏ ꯑꯃ ꯀꯔꯤ ꯑꯃꯗ ꯑꯗꯨꯝ ꯌꯣꯜꯂꯒ ꯑꯗꯨꯝ ꯄꯨꯟꯅ ꯆꯥꯃꯤꯟꯅꯕꯩ ꯆꯥꯡꯗꯤ ꯂꯩꯔꯤꯕ ꯍꯧꯖꯤꯛꯀꯥꯟꯁꯤꯕꯨ ꯍꯧꯖꯤꯛ ꯃꯇꯝꯁꯤ ꯗꯤ ꯀꯩꯅꯣ ꯇꯧꯕꯒꯤ ꯉꯅꯥꯟ ꯐꯥꯕꯒꯤ ꯃꯇꯝ ꯑꯣꯏꯕ꯭ꯔꯥ ꯑꯣꯏꯗꯕ꯭ꯔꯥ
ꯍꯧꯖꯤꯛꯁꯦ ꯑꯣꯏꯔꯛꯑꯕꯅꯦ ꯍꯧꯖꯤꯛꯁꯦ ꯉꯥ ꯐꯥꯕꯒꯤ ꯃꯇꯝꯅꯦ ꯍꯧꯖꯤꯛꯁꯦ ꯂꯥꯏ ꯍꯔꯥꯎꯕ ꯃꯇꯝꯅꯤꯅ ꯉꯥ ꯐꯥꯕ ꯃꯇꯝꯁꯦ ꯑꯣꯏꯔꯛꯑꯦꯕ ꯍꯧꯖꯤꯛꯁꯦ ꯑ ꯏ ꯈꯥꯗꯤꯟ ꯀꯩꯅꯣꯒ ꯈꯣꯜꯂꯒ ꯂꯥꯡꯒ ꯊꯥꯛꯅꯔꯒ ꯑꯗꯒꯤ ꯑ ꯑꯅꯩꯕ
ꯑ
ꯐꯔꯦ ꯀꯩꯗꯧꯔꯤꯅꯣ ꯅꯪꯕꯣ
ꯁꯨꯛ ꯂꯩꯔꯝꯕꯅꯤ
ꯎꯝ
ꯉꯥꯖꯦ ꯍꯥꯏꯗꯤ ꯑꯣ
ꯀꯔꯤ ꯍꯥꯏꯔꯣ ꯍꯥꯏꯔꯣ
ꯉꯥ ꯐꯕꯥꯖꯦ ꯍꯥꯏꯗꯤ ꯏꯟ ꯈꯛꯇꯗ ꯆꯤꯡꯉ ꯐꯥꯕ꯭ꯔꯥ ꯍꯥꯏꯗꯤ ꯍꯤ ꯇꯣꯡꯉ ꯐꯥꯕ ꯌꯥꯎꯕ꯭ꯔꯥ ꯀꯃꯥꯏꯅ ꯐꯅꯒꯦ
ꯍꯤ ꯇꯣꯡꯉꯒꯁꯨ ꯐꯥꯏꯌꯦ ꯂꯥꯡ ꯊꯥꯗꯔꯒ
ꯑꯣ
ꯎ ꯈꯪꯗꯦ ꯑꯗꯨꯝ ꯋꯥ ꯍꯥꯏꯗꯤ ꯃꯇꯝ ꯃꯇꯝ ꯃꯥꯏ ꯃꯥꯏꯒꯤ ꯂꯩꯔꯤꯕ ꯖꯒꯥ ꯖꯒꯥꯗꯣ ꯑꯗꯨꯒꯤ ꯀꯩꯅꯣ ꯑꯣꯏꯅ ꯑꯗꯨꯝ ꯐꯥꯅꯩꯌꯦꯕ ꯉꯥ ꯐꯥꯕꯁꯦ
ꯑ ꯍꯣ ꯐꯔꯦ ꯐꯔꯦ ꯑꯗꯨꯗꯤ ꯃꯊꯪ ꯇꯥꯗ ꯑꯃꯨꯛ ꯈꯅꯔꯁꯦ ꯎꯝ
ꯊꯝꯃꯦ ꯊꯝꯃꯦ
ꯎꯝ